ꯍꯜꯂꯣ
ꯍꯜꯂꯣ ꯑꯥ
ꯑꯧ ꯑꯣ ꯍꯧꯖꯤꯛꯇꯤ ꯇꯥꯔꯦ
ꯑꯣ ꯇꯔꯦ ꯀꯣ
ꯑꯣ ꯇꯥꯏꯌꯦ ꯑꯩꯗꯤ ꯅꯦꯠꯋꯥꯛ ꯅꯨꯡꯉꯥꯏ ꯇꯕꯩꯔ ꯈꯟꯕꯅꯦ ꯀꯩꯗꯧꯔꯤꯒꯦ
ꯑꯁ ꯑꯗꯨꯝ ꯌꯨꯝꯗꯂꯩꯌꯦ
ꯌꯨꯝꯗ ꯂꯩꯕꯗꯨ ꯀꯃꯥ ꯀꯩ ꯀꯩ ꯇꯧꯔꯒ ꯂꯩꯒꯦ ꯁꯨꯝ ꯂꯩꯕ꯭ꯔꯥ ꯅꯠꯇ꯭ꯔꯒ ꯍꯥꯏꯗꯤ ꯊꯕꯛ ꯇꯧꯔꯒ ꯂꯩꯕ꯭ꯔꯥ ꯅꯣꯏꯗ ꯁꯥꯗ꯭ꯔꯣ
ꯁꯥꯢꯌꯦ ꯁꯥꯕꯒꯤ ꯌꯨꯝꯗ ꯑꯗꯨꯝ ꯂꯩꯕꯅꯤ
ꯎꯝ
ꯆꯥꯛꯇꯤ ꯆꯥꯔꯕ꯭ꯔꯣ ꯆꯠꯀꯦ ꯇꯧ ꯇꯧꯕꯅꯤ ꯑꯗꯨ ꯆꯠꯇ꯭ꯔꯦ
ꯌꯥꯔꯦꯀꯣ ꯆꯠꯀꯦ ꯇꯧꯕꯅꯦ ꯆꯠꯀꯦ ꯇꯧꯕꯅꯦ ꯍꯥꯏꯔꯒ ꯆꯠꯇꯦ ꯍꯥꯏꯌꯦ ꯆꯠꯅꯤꯡꯗ꯭ꯔꯕꯒꯤ ꯆꯠꯇ꯭ꯔꯕꯅꯦ ꯍꯥꯏꯌꯣ ꯀꯩꯅꯣ
ꯍ ꯑꯩꯈꯣꯏꯗꯥ ꯑ ꯆꯥꯛ ꯆꯥꯕ ꯂꯣꯏꯕ ꯀꯥꯟꯗ ꯑ ꯆꯥꯔꯖꯀꯨꯝꯕ ꯀꯥꯏꯕꯀꯣ ꯑꯗꯨꯅ
ꯑꯗꯨꯅ ꯑꯩ ꯈꯣꯠꯀꯠꯇꯧꯗꯤ ꯇꯧꯋꯦ ꯑꯗꯣ ꯆꯥꯛ ꯆꯥꯕ ꯂꯣꯏꯔꯒ ꯀꯩꯅꯣ ꯆꯥꯛ ꯌꯥꯝ ꯆꯥ ꯈꯣꯏꯒꯤꯀꯣ
ꯏꯁ ꯌꯥꯔꯦꯍꯦ ꯑꯗꯨ ꯑꯣꯏꯔꯗꯤ ꯅꯪꯁꯦ ꯌꯥꯗ꯭ꯔꯦꯀꯣ ꯑꯗꯨꯒꯨꯝꯕꯗꯤ ꯑꯦꯛꯁꯀ꯭ꯌꯨꯁꯅꯦ ꯆꯠꯅꯤꯡꯗꯕꯩ ꯑꯗꯨ ꯀꯩ ꯏꯟꯁꯥꯡ ꯆꯥꯒꯦ
ꯉꯁꯤ ꯕꯦꯝꯕꯨ ꯁꯨꯠ
ꯅꯪ ꯑꯩꯁꯦ ꯑꯩꯅ ꯀꯣꯜ ꯇꯧꯔꯛꯄ ꯈꯨꯗꯤꯡꯒꯤ ꯑꯣꯛꯁꯣꯏ ꯑꯗꯨꯝ ꯆꯥꯏꯌꯦꯡꯉꯣ
ꯅꯣꯏꯗꯤ
ꯑꯩꯈꯣꯏꯗꯤ ꯉꯁꯤꯁꯦ ꯎꯝ ꯌꯦꯔꯨꯝ ꯌꯦꯔꯨꯝꯒꯤ ꯕꯤꯔꯌꯥꯅꯤꯗꯣ ꯑꯗꯨ ꯆꯥꯏ
ꯑꯣ ꯑꯗꯨꯝ ꯀꯩꯅꯣ ꯅꯣꯢ ꯍꯣꯁꯇꯦꯜꯗ ꯑꯗꯨꯝ ꯕꯤꯔꯌꯥꯅꯤ ꯒꯨꯝꯕ ꯄꯤꯕ꯭ꯔꯥꯅꯦ
ꯍꯣꯏ ꯄꯤꯌꯦ
ꯑꯣ ꯕꯤꯔꯌꯥꯅꯤ ꯍꯥꯏꯗꯤ ꯐ꯭ꯔꯥꯏ ꯔꯥꯏꯁꯒꯨꯝꯕ ꯀꯣ
ꯕꯤꯔꯌꯥꯅꯤꯁꯦ ꯐ꯭ꯔꯥꯏ ꯔꯥꯏꯁꯇ ꯅꯠꯇꯦ
ꯅꯠꯇꯦ ꯑ ꯑꯩꯗꯤ ꯕꯤꯔꯌꯥꯅꯤ ꯇꯦꯁ ꯇꯧꯗ꯭ꯔꯤ ꯍꯧꯖꯤꯛꯐꯥꯎ
ꯑꯦ ꯀꯃꯥꯏꯅ ꯅꯪꯅ ꯅꯪ ꯅꯍꯥꯟ ꯃꯄꯥꯟꯗ ꯂꯩꯔꯤꯀꯥꯟꯗ ꯆꯥꯕ ꯌꯥꯗ꯭ꯔꯣ
ꯑꯩ ꯆꯠꯅꯤꯡꯗꯕꯒꯤ
ꯎꯝ ꯍꯥꯎꯋꯦ ꯍꯥꯏꯗꯤ
ꯍꯥꯎꯔꯦ ꯍ
ꯌꯥꯝ ꯍꯥꯎꯋꯦ
ꯍꯥꯏꯗꯤ ꯃꯁꯂꯥꯁꯤꯡꯗꯣ ꯀꯔꯤ ꯏꯟꯗꯤꯌꯥꯟ ꯀꯛꯆꯤꯡꯁꯦ ꯀꯔꯤꯝꯇ ꯄꯥꯝꯗꯦ ꯄꯥꯝꯗꯦꯕ ꯍꯥꯏꯗꯤ
ꯎꯝ ꯃꯁꯂꯥ ꯃꯌꯥꯝ ꯍꯥꯞꯄꯗꯨꯗꯤ ꯑꯩꯁꯨ ꯄꯥꯝꯗꯦꯕꯀꯣ ꯑꯗꯨꯕꯨ ꯃꯣꯏꯒꯤ ꯃꯣꯏꯒꯤꯗꯤ ꯑꯗꯨꯝ ꯍꯥꯎꯋꯤꯗ ꯎ ꯑꯗꯨꯒ ꯍꯣꯔꯦꯟꯗꯤ ꯑꯃꯨꯛ ꯀꯛꯆꯔ ꯆꯠꯇꯣꯏꯔꯥ ꯅꯣꯏ ꯅꯪꯗꯤ ꯆꯠꯇꯧ ꯋꯥꯟꯗꯦꯗ ꯌꯥꯔꯦ ꯍꯡꯉꯔꯣꯏꯒꯦ ꯌꯥꯔꯦ ꯈꯨꯃꯟꯅꯨ
ꯎꯝ ꯏꯚꯤꯅꯤꯡ ꯄꯨꯡ ꯑꯅꯤ ꯑꯍꯨꯝꯝꯗꯤ ꯂꯩꯍꯜꯂꯦ ꯑꯣ ꯍ ꯍ ꯍꯣꯏꯁꯨ ꯄꯨꯡ ꯑꯅꯤ ꯌꯥꯎꯈ꯭ꯔꯦꯅꯦ
ꯑꯗꯨ ꯁꯨꯡꯆꯠ ꯆꯠꯇꯕꯗꯣ ꯆꯔꯆꯇ ꯀꯩꯗꯤ ꯅꯣ ꯅꯪꯅ ꯌꯥꯝ ꯇꯜꯂꯤꯗꯣ
ꯑꯁ ꯑꯩꯁꯨ ꯑꯗꯨꯝ ꯆꯠꯂꯤꯑ ꯆꯔꯆꯇꯤ
ꯑꯗꯨꯗ ꯅꯪꯅ ꯅꯨꯄꯤ ꯊꯤꯅꯤꯡꯉꯗꯤ ꯆꯔꯁ ꯁꯦ ꯑꯗꯨꯝ ꯆꯠꯂꯣ ꯑꯗꯨꯒ ꯑꯗꯨꯗ ꯅꯨꯄꯤꯁꯦ ꯑ ꯀꯔꯝꯕ ꯐꯖꯕ꯭ꯔꯥ ꯑꯗꯨ ꯌꯦꯡꯊꯣꯛꯑꯣ
ꯍꯧꯖꯤꯀꯥꯟꯒꯤ ꯅꯨꯄꯤꯁꯤꯡꯁꯦ ꯆꯔꯆꯇꯤ ꯆꯔꯆ ꯀꯥꯕꯁꯤꯡꯁꯦ ꯐꯠꯇꯦꯗ
ꯌꯥꯔꯦ ꯑꯗꯨꯃꯥꯏꯅ ꯇꯧꯗꯦ ꯑꯝꯇ
ꯆꯔꯆ ꯀꯥꯗꯕꯁꯤꯡ ꯈꯔ ꯐꯥꯏ
ꯎꯝ ꯅꯪꯁꯦ ꯌꯥꯔꯔꯣꯏ ꯑꯗꯨꯃꯥꯏꯅ ꯇꯧꯔꯗꯤ
ꯑꯁꯦꯡꯃꯤꯅꯤ
ꯎꯝ ꯅꯊꯟꯗ ꯂꯩꯕ꯭ꯔꯣ ꯍꯧꯖꯤꯛ
ꯎꯝ
ꯁꯟꯗꯦꯗꯗꯤ ꯀꯣꯏꯕ ꯆꯠꯂꯣ ꯌꯥꯗ꯭ꯔꯣ ꯑꯗꯨꯝ ꯌꯨꯝꯗ ꯂꯩꯔꯗꯤ ꯌꯥꯔꯔꯣꯏꯌꯦ
ꯁꯈꯣꯏ ꯑꯩꯈꯣꯏꯁꯦ ꯒ꯭ꯌꯥꯟ ꯇꯥꯕ ꯒ꯭ꯌꯥꯟ ꯇꯥꯕ ꯅꯨꯄꯥ ꯑꯣꯏꯕꯅꯤꯅ
ꯌꯥꯔꯦ ꯌꯥꯔꯦ ꯌꯥꯔꯦ ꯅꯪꯅ ꯒ꯭ꯌꯥꯟ ꯇꯥꯔꯗꯤꯅꯦ ꯃꯤ ꯂꯣꯏꯅꯃꯛ ꯒ꯭ꯌꯥꯟ ꯇꯥꯔꯅꯤ ꯒ꯭ꯌꯥꯟ ꯇꯥꯗꯕ ꯃꯤ ꯑꯇ ꯂꯩꯔꯔꯣꯏ
ꯌꯦꯔꯀꯣ ꯌꯦꯔꯀꯣ
ꯌꯥ ꯌꯥꯕ ꯅꯠꯇꯦ ꯍꯧꯔꯤꯕꯅꯤ ꯍꯧꯖꯤꯛ ꯈꯛꯇ
ꯎ ꯑꯩꯈꯣꯏ ꯅꯐꯁꯇ ꯅꯨꯄꯥ ꯂꯩꯕꯁꯤꯡꯗꯥꯛꯀꯣ
ꯎꯝ
ꯑ ꯑꯟꯗꯔꯁꯇꯦꯟ ꯑꯟꯗꯔꯁꯇꯦꯟ ꯑꯟꯗꯔꯁꯇꯦꯟꯗꯤꯡ ꯇꯧꯕꯗꯣ ꯑꯩ ꯑꯩꯈꯛꯇꯅꯤ
ꯌꯥꯔꯦ ꯅꯪ ꯅꯪꯒꯤ ꯃꯑꯣꯡꯗ ꯑꯣꯏꯗꯕ ꯋꯥꯅꯦ ꯑꯁꯦꯡꯕꯗꯤ ꯑꯣꯏꯗꯕꯅꯦ
ꯑꯁꯦꯡ ꯑꯁꯦꯡꯕꯅꯤ
ꯀꯩꯗꯒꯦ ꯑꯁꯦꯡꯕꯅꯣ ꯁꯦꯡꯗꯦ ꯑꯃꯇ
ꯍꯧꯖꯤꯛ ꯍꯧꯖꯤꯛꯇꯤ ꯃꯄꯥꯟꯒꯨꯝꯕ ꯀꯔꯤ ꯀꯔꯤ ꯆꯠꯅꯤꯡꯗ꯭ꯔꯦꯗ ꯍꯧꯖꯤꯛꯇꯤ ꯍꯧꯖꯤꯛꯀꯥꯟꯗꯤ
ꯅꯪ ꯀꯩꯅꯣꯗ ꯂꯩꯔꯤꯕꯣ ꯈꯨꯟꯗ ꯈꯨꯟꯗ ꯆꯠ
ꯎꯝ ꯎꯝ ꯁꯠꯇꯦ
ꯑꯗꯨ ꯈꯨꯟꯗ ꯂꯩꯕ ꯅꯨꯡꯉꯥꯏꯇꯕ꯭ꯔꯣ
ꯅꯨꯡꯉꯥꯏꯇꯦꯗ
ꯀꯃꯥꯏ ꯀꯩꯒꯤ ꯅꯨꯄꯤ ꯑꯃꯇ ꯂꯩꯗ꯭ꯔꯕꯣ
ꯅꯨꯄꯤ ꯂꯩꯇꯕꯒꯤ ꯈꯔꯗꯤ ꯅꯨꯡꯗꯤ ꯅꯨꯡꯉꯥꯏꯑꯦ ꯑꯗꯨ ꯑꯗꯨ ꯑꯣꯏꯔꯁꯨ ꯁꯣꯏꯗꯀꯣ ꯅꯨꯄꯤ ꯂꯩꯇꯕꯒꯤꯀꯣ ꯈꯔꯥ ꯅꯨꯃꯤꯃꯥꯏ ꯂꯗꯣ ꯑꯗꯨ ꯑꯣꯏꯔꯁꯨ ꯎꯝ ꯅꯨꯄꯥ ꯂꯩꯇꯕ
ꯑꯁ ꯅꯨꯄꯥ ꯂꯩꯇꯕ ꯀꯥꯏꯅ ꯅꯪꯅ ꯌꯥꯝ ꯅꯣꯛꯅꯤꯡꯉꯦ
ꯑꯁꯦꯡꯕꯅꯤ ꯅꯨꯄꯤꯁꯤꯡꯗꯤ ꯂꯩ ꯑꯗꯣ ꯀꯔꯤ ꯇꯧꯅꯤ ꯅꯨꯄꯤꯕꯨ
ꯅꯨꯄꯤꯕꯨ ꯀꯩꯗꯧꯔꯅꯤ ꯀꯥꯏꯅ ꯌꯥꯝꯅ ꯀꯩꯅꯣ ꯇꯤꯟꯅꯅꯤꯡꯉꯒ ꯐꯪꯗꯕꯒꯤ ꯑꯣꯏꯔꯝꯒꯅꯤ
ꯍꯥ
ꯍꯥ ꯍꯥ ꯑꯗꯨ ꯅꯣꯏꯅ ꯅꯣꯏꯅ ꯀꯩꯅꯣ ꯎꯝ ꯖꯪꯒꯜꯗ ꯆꯠꯄꯗꯣ
ꯎꯝ
ꯅꯪꯅ ꯚꯤꯗꯤꯑꯣ ꯊꯥꯒꯠꯄꯗꯣ ꯑꯗꯨꯒꯨꯝꯕꯗꯣ ꯐꯖ ꯐꯖꯅ ꯅꯝꯃꯒ ꯊꯥꯒꯠꯂꯣ ꯅꯪꯒꯤ ꯅꯪꯒꯤꯗꯤ ꯃꯔꯛ ꯃꯔꯛꯇꯗꯤ ꯀꯩꯅꯣ ꯇꯧꯋꯦ
ꯑꯁ
ꯅꯪꯅ ꯏꯗꯤꯠ ꯇꯧꯕ ꯍꯩꯇꯕꯩꯅꯦ ꯅꯝꯕ ꯍꯩꯇꯕꯩꯔꯥ ꯏꯗꯤꯠ ꯇꯧꯕ ꯍꯩꯇꯕꯩꯔ ꯈꯪꯗꯦ
ꯑꯩ ꯑꯩꯒꯤꯗ ꯕꯣꯔꯤꯡ ꯑꯣꯏꯕ꯭ꯔꯥ
ꯈꯔꯗꯤ ꯑꯣꯏꯌꯦ ꯈꯔꯗꯤ ꯑꯣꯏꯗꯦ
ꯍꯥꯏꯗꯤ ꯑꯩꯅꯗꯤ ꯂꯥꯏ ꯏꯟꯇꯔꯇꯦꯟꯃꯦꯟꯒꯨꯝꯕ ꯌꯥꯎꯕꯀꯣ
ꯎꯝ ꯑꯗꯨ ꯌꯧꯁꯨ ꯌꯥꯎꯗꯅ ꯅꯪꯅ ꯑꯗꯨꯒꯨꯝꯕ ꯌꯥꯎꯅꯤꯡꯉꯦ ꯍꯥꯏꯔꯒ ꯅꯥꯪꯒꯤꯗꯤ ꯌꯥꯎꯗꯦꯍꯦ
ꯎꯝ ꯁꯤ ꯅꯪꯅ ꯅꯪ ꯎꯝ
ꯑꯩꯅ ꯍꯥꯏꯒꯦ ꯅꯪꯅ ꯐꯣꯔꯦꯁ ꯀꯨꯝꯕ ꯆꯠꯂꯒ ꯅꯪꯅ ꯅꯣꯏꯅ ꯊꯣꯡꯉꯒ ꯆꯥꯕꯗꯣ ꯑꯗꯨꯒꯨꯝꯕꯗꯨ ꯃꯤꯅ ꯌꯥꯝ ꯌꯦꯡꯅꯤꯡꯕꯅꯦꯕ ꯑꯁꯦꯡꯕꯗꯤ
ꯎꯝ
ꯑꯗꯨ ꯐꯖ ꯐꯖꯅ ꯇꯧꯔꯗꯤ ꯅꯪꯒꯤꯁꯦ ꯐꯖꯅ ꯌꯥꯒꯅꯤꯕ ꯁꯄꯣꯔꯠ ꯇꯧꯕꯤꯒꯅꯦꯕ ꯑꯩꯈꯣꯏꯗꯨꯁꯨ ꯀꯩꯅꯣ ꯑꯁꯦꯡꯕꯗ ꯑꯁꯦꯡꯕꯗ ꯍꯥꯏꯒꯦꯕ ꯑꯁꯦꯡꯕꯗ ꯐꯖꯗ꯭ꯔꯁꯨꯅꯦ ꯅꯪꯒꯤ ꯅꯪꯒꯤ ꯚꯤꯗꯤꯑꯣꯒꯨꯝꯕꯗꯗꯤ ꯌꯥꯝ ꯐꯖ ꯐꯖꯗꯦ
ꯑꯩꯔꯣ
ꯍꯣꯏ ꯐꯣꯇꯣꯒꯨꯝꯕꯗꯗꯤ ꯂꯣꯏꯔꯦꯍꯦ ꯃꯁꯛ ꯀꯁꯦ ꯂꯣꯏꯔꯦ ꯂꯣꯏꯔꯦ ꯍꯦꯔꯣꯒ ꯃꯥꯜꯂꯦ
ꯃꯤ ꯈꯔꯗꯤ ꯑꯁ ꯅꯪ ꯕꯤꯗꯤꯑꯣꯗꯨꯗꯤ ꯀꯩꯅꯣ ꯇꯧꯋꯦ ꯃꯤ ꯃꯤꯁꯨ ꯃꯟꯗꯦ ꯑꯗꯨ ꯑꯣꯏꯔꯁꯨ ꯑꯁꯦꯡꯕ ꯐꯦꯁ ꯇꯨ ꯐꯦꯁꯀꯨꯝꯕ ꯀꯩꯅꯣ ꯇꯧꯔꯒ ꯇꯧꯕ ꯃꯇꯝꯗ ꯑꯁ ꯑꯗꯨꯃꯥꯏ ꯍꯥꯏ ꯍꯥꯏꯅꯔ ꯌꯦꯡꯉꯦ
ꯌꯥꯔꯦ ꯅꯊꯟꯗꯅꯦ ꯑꯗꯨꯃꯥꯏꯅ ꯈꯟꯕꯗꯣ ꯅꯪꯅ ꯈꯟꯕꯩꯅꯦ ꯑꯗꯨꯗꯣ ꯃꯤ ꯌꯥꯝ ꯇꯍꯥꯏꯔꯝꯃꯣꯏ ꯇꯣ ꯑꯗꯨꯗꯤ ꯅꯩꯌꯦ ꯍꯥ ꯗꯤꯄꯤꯀꯁꯦ ꯄꯨꯔꯥ
ꯑꯣꯍꯣ
ꯑꯗꯨꯒ ꯑꯩꯈꯣꯏꯉꯣꯟꯗꯅ ꯅꯍꯥꯟ ꯑꯩꯈꯣꯏ ꯑꯩꯈꯣꯏꯅ ꯍꯣ꯭ꯔꯟ ꯕꯤꯜ ꯆꯠꯄ ꯀꯥꯟꯗꯗꯤ ꯑꯩꯈꯣꯏꯕꯨ ꯐꯣꯇꯣꯁꯦ ꯐꯖꯅ ꯅꯝꯕꯤꯌꯨ ꯍꯥꯏꯔꯒ ꯐꯖꯅꯁꯨ ꯅꯝꯕꯤꯗꯦ ꯍꯩꯁꯨ ꯍꯩꯇꯦ ꯌꯥꯗꯕ ꯉꯥꯛꯇ ꯐꯖꯗꯦ ꯐꯖꯗꯦ
ꯅꯣꯏꯒꯤ ꯐꯣꯟ ꯅꯣꯏꯒꯤ ꯐꯣꯟꯅꯁꯨ ꯃꯥꯜꯂꯦꯗ
ꯑꯩꯈꯣꯏꯒꯤ ꯐꯣꯟꯁꯦ ꯑꯗꯨꯀꯥꯟꯗ ꯑꯩꯁꯦ ꯑꯅꯧꯕ ꯂꯩꯖꯥꯠꯅꯦ ꯊꯧꯋꯥꯏꯅ ꯑꯗꯨꯒꯤꯗꯃꯛꯇ
ꯑꯂꯨ ꯑ ꯖꯨꯀꯣ ꯖꯨꯀꯣ ꯖꯨꯀꯣ ꯈꯪꯉꯤꯀꯣ ꯅꯪ ꯚꯦꯂꯤ ꯖꯨꯀꯣ ꯚꯦꯂꯤ ꯎꯝ ꯆꯠꯈꯤꯕꯣ ꯅꯪ ꯆ ꯆꯠ ꯎꯝ
ꯑꯩꯈꯣꯏꯁꯦ ꯆꯠꯀꯦ ꯆꯠꯀꯦ ꯊꯣꯛꯂꯛꯇꯧ ꯃꯥꯟꯗꯦ ꯍꯟꯗꯛꯁꯦ
ꯎꯝ ꯎ
ꯑꯗꯨ ꯍꯟꯗꯛꯇꯤ ꯑ ꯀꯩ ꯎꯝ ꯍꯥꯏꯌꯨ
ꯑꯈꯣꯏ ꯑꯈꯣꯏꯗꯤ ꯑ ꯀꯩꯅꯣ ꯄ꯭ꯂꯥꯟ ꯇꯧꯔꯕꯅꯤ ꯆꯅꯤꯡꯉꯥꯏ ꯗꯤꯁꯦꯝꯕ꯭ꯔ ꯅꯠꯇ꯭ꯔꯒ ꯖꯅꯋꯥꯔꯤꯗꯀꯣ
ꯀꯅꯥ ꯀꯅꯥ
ꯑ ꯍꯧꯖꯤꯛꯀꯥꯟꯗꯤ ꯑꯗꯨꯝ ꯐ꯭ꯔꯦꯟ ꯅꯨꯄꯤꯁꯨ ꯌꯥꯎꯋꯦ ꯅꯨꯄꯥꯁꯨ ꯌꯥꯎꯋꯦ
ꯑꯗꯨꯅ ꯍꯦꯟꯅ ꯅꯨꯡꯉꯥꯢꯕꯅꯤ
ꯎꯝ ꯑꯩ ꯑ ꯑ ꯍꯥꯟꯅ ꯆꯠꯄꯗꯤ ꯑꯩꯁꯦ ꯅꯨꯄꯤ ꯈꯛꯇ ꯌꯧꯕꯀꯣ
ꯎꯝ ꯅꯪ ꯅꯍꯥꯟꯁꯨ ꯆꯠꯈ꯭ꯔꯕꯣ
ꯑꯩꯒꯤ ꯗꯤꯄꯤꯗꯣ ꯑ ꯎꯝ ꯗꯤꯄꯤꯗꯣ ꯑ ꯀꯩꯅꯣꯅꯦ ꯖꯨꯀꯣ ꯚꯦꯂꯤꯒꯤ ꯌꯧꯗ꯭ꯔꯤꯉꯩꯗ ꯀꯣ
ꯎꯝ
ꯎꯝ
ꯑꯗꯨ ꯅꯨꯄꯤꯅ ꯀꯞꯄꯒꯤ ꯑꯣꯏꯔꯝꯒꯅꯤ ꯅꯪꯗꯣ ꯑꯗꯨꯗ ꯐꯖꯕꯗꯣ ꯑꯩ ꯉꯁꯤꯒꯤꯗꯤ ꯎꯗꯦ ꯅꯍꯥꯟꯒꯤ ꯍꯥꯏꯕꯅꯦ ꯉꯁꯤꯒꯤꯗꯤ ꯌꯦꯡꯗ꯭ꯔꯤ ꯅꯪꯒꯤ ꯗꯤꯄꯤꯁꯦ ꯑꯗꯨ ꯅꯣꯏ ꯒꯔꯤ ꯂꯩꯕ꯭ꯔꯥ ꯅꯠꯇ꯭ꯔꯒ ꯀꯃꯥꯏ ꯇꯧꯗꯣꯏꯅꯣ ꯀꯃꯥꯏ ꯆꯠꯇꯣꯏꯅꯣ
ꯑꯁ ꯈꯪꯗꯦꯗ ꯑꯥ ꯒꯥꯔꯤ ꯍꯥꯏꯌ꯭ꯔ ꯇꯧꯗꯣꯏꯅꯤ
ꯑꯁ ꯄꯩꯁꯥ ꯌꯥꯝ ꯆꯪꯉꯤꯅꯦ ꯑꯗꯨꯗꯤ ꯀꯩꯅꯣ ꯅꯃꯥꯟꯅꯕ ꯁꯤꯡꯖꯤꯁꯨ ꯒꯥꯔꯤ ꯑꯝꯇ ꯄꯥꯏꯗ꯭ꯔꯕꯣ ꯍꯥꯏꯁꯦ
ꯄꯥꯏꯌꯦ ꯄꯥꯏꯕ ꯌꯥꯎꯋꯤꯗ
ꯑꯗꯨꯗꯤ ꯑꯗꯨ ꯗꯨꯗ ꯆꯠꯄ ꯌꯥꯏꯅ ꯅꯣꯏꯅ ꯊꯥꯎ ꯍꯥꯞꯄꯒ
ꯎꯝ
ꯌꯥꯔꯦ ꯍꯧꯖꯤꯛ ꯅꯨꯄꯤꯒ ꯋꯥꯔ